ꯎꯝ ꯇꯥꯏ ꯀꯥꯡ ꯌꯥꯝ ꯆꯤꯛꯑ°ꯅꯦ
ꯀꯪ ꯆꯤꯄ꯭ꯔꯣ
ꯆꯤꯛꯑꯦ ꯋꯤꯛꯑꯦ ꯑꯃ ꯂꯧꯒꯦ ꯀꯥꯡ ꯍꯨꯝꯅꯤꯡꯉꯥꯏ
ꯌꯥꯏꯌꯦ ꯑꯗꯣ ꯑꯩꯅ ꯍꯥꯏꯕꯗꯤ ꯇꯥꯒꯅꯤꯅ
ꯇꯥꯏꯌꯦ
ꯑꯣꯀꯦ ꯅ ꯅꯣꯏꯗꯤ ꯀꯔꯝꯕ ꯍꯟꯖꯥꯡ ꯂꯩꯔꯦ ꯆꯥ ꯆꯥꯕ꯭ꯔꯣ ꯍꯥꯏꯕꯗꯤ ꯑꯗꯨꯝ ꯑꯦꯚ꯭ꯔꯤ ꯍꯞꯇꯥ ꯍꯞꯇꯥ ꯈꯨꯗꯤꯡ ꯀꯔꯝꯕ ꯏꯟꯖꯥꯡ ꯅꯥꯄꯤꯒꯨꯝꯕ ꯂꯩ ꯂꯩꯀ꯭ꯔꯣ
ꯎꯝ ꯅꯥꯄꯤꯒꯨꯝꯕꯅ ꯑꯌꯥꯝꯕ ꯆꯥꯏꯗ ꯅꯥꯄꯤ ꯍꯥꯏ ꯍꯪꯒꯥꯝ ꯆ ꯁꯧꯒꯔꯤ ꯆꯌꯦ ꯑꯗꯨꯒ ꯗꯥꯜꯒꯨꯝꯕ ꯊꯣꯡꯉ ꯆꯥꯏꯑ
ꯆꯧꯒ꯭ꯔꯤꯗꯤ ꯀꯃꯥꯏꯅ ꯊꯣꯡꯖꯥꯕ꯭ꯔꯣ
ꯑꯜꯂꯨ ꯒ ꯀꯪꯁꯣꯏ
ꯑꯗꯨꯝ ꯍꯔꯥꯎꯅꯦ ꯃꯥꯒꯤ ꯃꯊꯦꯜꯁꯤꯡꯁꯨ
ꯎꯝ ꯅꯪ ꯆꯥꯗ꯭ꯔꯤꯕ꯭ꯔꯣ ꯑꯂꯨꯒ ꯁꯧꯒ꯭ꯔꯤ
ꯆꯥꯈ꯭ꯔꯦꯗ ꯄꯨꯂꯞ ꯍꯔꯥꯎꯕ ꯑꯩꯁꯨ ꯊꯣꯡꯑꯒ ꯆꯥꯔ ꯇꯝꯒꯦꯕ
ꯑꯃ ꯑꯃ ꯀꯔꯤꯕ ꯈꯥꯃꯦꯟ ꯑ ꯈꯥꯕꯗꯣ ꯈꯪꯕ꯭ꯔꯥ
ꯎꯝ ꯎꯝ ꯎꯝ
ꯑꯗꯨ ꯑꯗꯨꯒꯁꯨ ꯄꯨꯟꯅ ꯊꯣꯡꯉ ꯆꯥꯏ
ꯑꯗꯣ ꯄꯨꯜꯂꯞ ꯃꯊꯦꯜꯗꯣ ꯍꯥꯏꯔꯛꯑꯣꯕ
ꯑ ꯀꯃꯥꯏꯅ ꯍꯥꯏ ꯑꯩꯅ ꯊꯣꯡꯕꯕꯁꯤꯇꯥ ꯍꯥꯏꯌꯣ ꯍꯥꯏꯕ꯭ꯔꯣ
ꯍꯣꯏ ꯏꯗ ꯅꯪꯕꯨ ꯍꯥꯡꯉꯒ ꯀꯅꯥꯕꯨ ꯍꯥꯡꯕ꯭ꯔꯣꯅꯦ
ꯑ ꯎꯝ ꯇꯤꯜꯍꯧ ꯆꯅꯝ ꯍꯥꯞꯄꯦ ꯉꯥꯔꯤ ꯍꯥꯞꯄꯦ
ꯂꯣꯆꯅꯝ ꯉꯔꯤ
ꯑ ꯁ ꯁ ꯉꯇ ꯁꯧꯔꯤꯗꯤ ꯀꯣꯟꯅ ꯍꯥꯞꯅꯤꯡꯉꯥꯏꯅꯦ ꯑꯩ ꯃꯨꯜꯂꯝꯗꯥꯏꯗ
ꯑꯗꯨꯗꯤ ꯑꯗꯨꯗꯤ ꯊꯨꯝꯒꯤꯔꯣ
ꯁꯧꯒ꯭ꯔꯤꯗꯤ ꯁꯤꯟꯅꯤꯉꯥꯏꯅꯦ
ꯁꯧꯒꯔꯤ ꯁꯤꯟꯕ꯭ꯔꯣꯅꯦ ꯑꯩ ꯊꯨꯝꯒꯨꯝ ꯇꯧꯔꯒ
ꯂꯥꯏ ꯁꯧꯒ꯭ꯔꯤ ꯊꯨꯝꯕ꯭ꯔꯣꯅ
ꯑꯦ ꯑꯩꯗꯤꯇꯤ ꯆꯥꯗꯕꯅꯤꯅ ꯃꯔꯛ ꯃꯔꯛ ꯆꯥꯕꯗ ꯊꯨꯝꯕ ꯃꯥꯟꯕ ꯁꯤꯦꯟꯇꯥꯛ ꯇꯧꯔꯒ ꯊꯝꯕꯗꯣ
ꯈꯪꯗꯦ ꯑꯩ ꯑꯗꯨꯝ ꯁꯧꯒ꯭ꯔꯤ ꯆꯥꯏ ꯍꯥꯏꯕꯅꯤ ꯃꯍꯤ ꯈꯛꯇ ꯆꯥꯏ
ꯎꯦ ꯉꯍꯥ ꯀꯪꯕꯗꯨꯒ
ꯑ ꯑꯀꯪꯕꯁꯨ ꯍꯥꯞꯄꯦ ꯑꯗꯨꯒ ꯁꯛꯀꯪꯒꯨꯝꯕꯁꯨ ꯍꯥꯞꯄ ꯌꯥꯎꯋꯦ ꯀꯥꯡꯁꯣꯏꯗ ꯍꯥꯎꯕꯗꯤꯀꯣ ꯑꯜꯂꯗꯣ ꯑ ꯏꯁꯤꯡꯒꯨꯝꯕ ꯑꯃꯐꯥꯎ ꯁꯥꯗ꯭ꯔꯤꯀꯥꯟꯗꯀꯣ ꯏꯁꯤꯡ ꯁꯥꯗ꯭ꯔꯤꯉꯩꯗ ꯑꯂꯨꯗ ꯑꯗꯨꯣ ꯍꯥꯟꯅ ꯍꯥꯞꯄ ꯊꯨꯝꯒꯨꯝꯕ ꯍꯥꯟꯅ ꯍꯥꯞꯄ ꯑꯗꯨ ꯑꯣꯏꯏꯗꯤ ꯑꯂꯨꯗ ꯎꯨꯝ ꯆꯪꯉꯒ ꯍꯥꯎꯕꯅꯦꯕꯀꯣ
ꯑꯣ ꯑꯥꯜꯂꯨ ꯊꯨꯒꯥꯏꯔꯣꯏꯗ꯭ꯔꯣ
ꯎꯝ ꯊꯨꯒꯥꯏꯕꯁꯨ ꯌꯥꯎꯋꯤ ꯊꯨꯒꯥꯏꯗꯕꯁꯨ ꯌꯥꯎꯋꯤ
ꯑꯣꯀꯦ
ꯊꯨꯒꯥꯏꯔꯒꯗꯤ ꯑꯩꯈꯣꯏꯗꯤ ꯊꯨꯒꯥꯏꯗꯕ ꯃꯥꯜꯂꯦꯗꯣ
ꯑꯗꯨꯗꯤ ꯃꯍꯤꯗꯤ ꯄꯨꯔꯥ ꯏꯁꯤꯡ ꯏꯁꯤꯡꯒꯨꯝꯅ ꯑꯣꯏꯔꯅꯤꯌꯦ
ꯑꯣꯏꯗꯦ
ꯑꯗꯨꯗꯗꯤ
ꯑꯣꯏꯗꯦ ꯀꯃꯥꯏꯅ ꯏꯁꯤꯡ ꯑ ꯑꯣꯏꯒꯦꯔꯣ ꯑꯃ ꯑꯈꯥꯕꯗꯨꯁꯨ ꯍꯥꯞꯄꯦ ꯑꯗꯨ ꯏꯁꯤꯡ ꯌꯥꯝ ꯃꯍꯤ ꯌꯥꯝ ꯍꯥꯞꯇꯅꯤꯡꯉꯥꯏꯅꯤꯅꯦ ꯁꯧꯒꯔꯤ ꯏꯟꯖꯥꯡꯅ ꯃꯍꯤ ꯌꯥꯝ ꯍꯥꯞꯀꯦꯔꯣ
ꯁꯧꯒꯔꯤ ꯌꯦꯟꯁꯥꯡ ꯑꯗꯨ ꯏꯁꯤꯡ ꯃꯍꯤ ꯌꯥꯝ ꯍꯥꯞꯇꯕ꯭ꯔꯣꯅꯦ
ꯌꯥꯝ ꯍꯥꯞꯇꯦꯗ ꯑꯩꯈꯣꯏꯗꯤ ꯃꯤꯁꯨ ꯌꯥꯝꯗꯕꯗꯣ ꯑꯗꯨꯝ ꯍꯥꯎꯅ ꯑꯗꯨꯝ ꯍꯣꯡꯉ ꯆꯥꯏ ꯃꯤ ꯌꯥꯝꯕꯗꯤ ꯍꯥꯎꯅ ꯊꯣꯡꯕꯗꯣ ꯌꯥꯗꯕꯅꯦꯕ ꯃꯤ ꯌꯥꯝꯕꯒꯤ ꯑꯗꯨ ꯃꯤ ꯌꯥꯝꯗꯗꯤ ꯑꯗꯨꯝ ꯍꯥꯎꯅ ꯊꯣꯡꯕꯅꯦꯕ ꯀꯥꯡꯁꯣꯏꯒꯨꯝꯕꯗꯣ
ꯎꯝ ꯅꯣꯏ ꯅꯣꯏꯒꯤ ꯀꯥꯡꯁꯣꯏ ꯅꯣꯏꯒꯤ ꯀꯥꯡꯁꯣꯏꯗꯤ ꯑꯗꯨꯝ ꯀꯔꯤꯕ ꯇꯝꯄꯥꯛꯛꯣꯏ ꯑꯣꯏꯅ ꯆꯥꯕꯒ ꯈꯔꯝꯕꯅꯏꯗꯅ
ꯃꯅꯤ ꯎꯝ
ꯑꯩꯈꯣꯏꯒꯤ ꯁꯧ ꯑꯩꯈꯣꯏꯒꯤ ꯁꯧꯒꯔꯤ ꯊꯣꯡꯕ ꯍꯧꯖꯤꯛ ꯀꯥꯡꯁꯣꯏ ꯑꯩꯈꯣꯏꯅ ꯊꯣꯡꯕꯗꯣ
ꯎꯝ
ꯑꯗꯨꯗꯤ ꯄꯨꯔꯥ ꯇꯣꯉꯥꯟꯕꯅꯦ ꯁꯥꯎꯒ꯭ꯔꯤ ꯑꯗꯨ ꯁꯥꯎꯒ꯭ꯔꯤꯗꯣ ꯍꯥꯞꯀꯅꯤ ꯑꯗꯨꯒꯤ ꯃꯅꯥ ꯍꯥꯞꯄꯒ ꯍꯧꯖꯤꯛ ꯀꯔꯤꯕ ꯈꯥꯃꯦꯟ ꯑꯈꯥꯕꯒꯤ ꯃꯅꯥꯗꯣ ꯈꯪꯕ꯭ꯔꯥ
ꯎꯝ
ꯅꯝꯊꯤꯕꯗꯣ ꯈꯔ
ꯈꯥꯃꯦꯟ ꯑꯈꯥꯕꯒꯤ ꯃꯅꯥ
ꯈꯥꯃꯦꯟ ꯈꯥꯕ ꯍꯥꯏꯕꯗꯤ ꯍꯧꯖꯤꯛ ꯀꯔꯣꯠ ꯍꯥꯏ ꯕ꯭ꯔꯥ ꯀꯥꯎꯈ꯭ꯔꯦꯅꯦ
ꯎ ꯈꯪꯗꯦ ꯎꯝ ꯑꯣ ꯑꯣ ꯑꯣ ꯈꯪꯉꯦ ꯈꯪꯉꯦ ꯃꯥꯏ ꯀꯔꯣ ꯀꯔꯣ ꯍꯥꯏꯕꯅꯦ
ꯀꯔꯣꯠꯁꯨ ꯑꯅꯤ ꯂꯩꯗꯅ ꯑꯗꯨ ꯇꯤꯡꯈꯪ ꯃꯥꯟꯕ ꯑꯆꯕꯗꯣ
ꯈꯪꯗꯔꯦꯗ
ꯑꯈꯥꯕ ꯀꯌꯥ ꯂꯩꯒꯦ ꯀꯩꯅꯣꯃ ꯏꯟꯖꯥꯡ ꯅꯥꯄꯤꯗ
ꯑꯝ
ꯍꯧꯖꯤꯛ ꯑꯩꯈꯣꯏꯅ ꯀꯥꯔꯣꯠ ꯍꯥꯏꯕꯗꯨꯅ ꯌꯦꯂꯣ ꯑꯣꯜꯂꯗꯅ
ꯑꯥ
ꯑꯩꯅ ꯍꯥꯏꯕꯗꯨꯗꯤ
ꯑꯣ ꯑꯣ ꯑꯣ ꯑꯣ ꯒ꯭ꯔꯤꯟ ꯑꯣꯏꯔꯒ ꯁꯥꯡꯕꯗꯣ
ꯇꯤꯡꯈꯥꯡ ꯃꯥꯟꯕꯣ ꯗꯥꯏꯅꯣꯁꯣꯔ ꯃꯥꯟꯕꯗꯣ
ꯑꯣ ꯑꯣ ꯑꯣ ꯈꯪꯉꯦ
ꯃꯗꯨꯒꯤ ꯃꯅꯥꯗꯨꯁꯨ ꯁꯧꯒ꯭ꯔꯤꯗ ꯍꯥꯞꯄꯦꯕ ꯑꯗꯨꯒ ꯍꯧꯖꯤꯛ ꯍꯋꯥꯏꯖꯥꯔꯗꯣ ꯍꯋꯥꯏꯖꯔ ꯍꯥꯞꯄꯅꯤ ꯁꯥ ꯁꯥꯁꯦ ꯑꯌꯥꯝꯕ ꯁꯟꯁꯥ ꯍꯥꯞꯄꯦꯀꯣ ꯁꯟꯁꯥꯁꯦ ꯃꯆꯦꯠ ꯃꯆꯦꯠ ꯑꯄꯤ ꯑꯄꯤꯕ ꯀꯥꯞꯄꯒ ꯀꯛꯔꯒ
ꯎꯝ
ꯑꯗꯨꯒ ꯀꯩꯅꯣꯝ ꯍꯥꯞꯄꯁꯨ ꯂꯩ ꯈꯥꯃꯦꯟ ꯍꯧꯖꯤꯛ ꯑꯁꯤꯟꯕ ꯑꯗꯣ ꯑꯗꯨꯗꯣ ꯍꯥꯞꯑꯦ ꯑꯗꯨꯒ ꯑꯂꯨ ꯈꯔ ꯍꯥꯞꯄꯦ ꯑꯗꯨꯒ ꯃꯅꯥ ꯑꯃ ꯂꯩꯔꯤ ꯏꯁꯤꯡ ꯄꯨꯈ꯭ꯔꯤ ꯃꯇꯥꯏꯗ ꯑꯃ ꯑꯃ ꯂꯩꯔꯤꯗꯣ ꯃꯤꯅꯁꯨ ꯑꯣꯛ ꯆꯥꯛꯁꯨ ꯄꯤꯕꯅꯤꯗ ꯑꯗꯨꯗꯣ ꯑꯗꯨꯕꯨ ꯑꯅꯤꯖꯥꯠ ꯑꯅꯤ ꯂꯩꯌꯦ ꯑꯣꯛꯆꯥꯛ ꯍꯥꯏꯕꯗꯤ ꯑꯣꯛꯄꯨ ꯑꯩꯈꯣꯏꯗꯤ ꯑꯩꯈꯣꯏ ꯁꯥꯏ꯭ꯗꯠꯇꯗꯤ ꯌꯥꯝ ꯆꯥꯗꯕꯅꯤꯀꯣ ꯑꯗꯨ ꯁꯧꯒꯔꯤ ꯑꯊꯣꯡꯕꯗ ꯍꯥꯞ ꯆꯕꯅꯦꯕ ꯃꯅꯝ ꯑꯃ ꯅꯨꯡꯁꯤꯕ ꯑꯃ ꯂꯩꯕ ꯈꯔ ꯁꯤꯟꯇꯛ ꯇꯧꯔꯒ ꯑꯗꯨꯁꯨ ꯃꯗꯨꯗꯣ ꯍꯥꯞꯀꯅꯤ ꯑꯗꯨꯗꯤ ꯊꯣꯡꯈ꯭ꯔꯗꯤ ꯑꯗꯨꯝ ꯀꯥꯏꯈ꯭ꯔꯅꯤ ꯑꯗꯨꯒ ꯀꯔꯤ ꯍꯥꯞꯄ꯭ꯔꯣ ꯃꯣꯔꯣꯛ ꯈꯔ ꯌꯥꯝ ꯍꯥꯞꯀꯅꯤ
ꯎꯝ
ꯑꯗꯨꯝ ꯍꯣꯏ ꯑꯗꯨꯃꯥꯏꯅ ꯆꯥꯕꯅꯦ
ꯑ ꯀꯩꯅꯣ ꯍꯥꯞꯄꯤ ꯃꯈꯥ ꯄꯤꯁ ꯇꯣ
ꯌꯥꯝꯕꯅꯤ ꯃꯊꯦꯜ ꯃꯤ ꯈꯔꯗꯤ ꯁꯣꯏꯕꯨꯝ ꯁꯣꯏꯕꯨꯝꯁꯨ ꯍꯥꯞꯄꯦ
ꯎꯁ ꯕꯦꯔꯅꯤ
ꯑꯗꯣ ꯃꯗꯨꯒꯤ ꯃꯍꯤ ꯃꯍꯤ ꯀꯥꯡꯈꯣꯏꯗ ꯃꯍꯤ ꯆꯥꯅꯤꯡꯉꯥꯏꯅꯤꯅ ꯑꯗꯨ ꯑꯩꯈꯣꯏꯒꯤꯗꯨꯅ ꯃꯍꯤꯗꯤ ꯄꯨꯔꯥ ꯅꯝꯕꯔ ꯋꯥꯟꯅꯦꯕ
ꯑꯣ
ꯆꯥꯕꯗ ꯑꯗꯨ ꯆꯥꯔꯗꯤ ꯅꯪ ꯄꯜꯂꯅꯤ ꯅꯪꯁꯨ
ꯎꯝ
ꯇꯝꯄꯥꯛꯀꯤ ꯇꯝꯄꯥꯛꯀꯤ ꯁꯧꯒ꯭ꯔꯤ ꯊꯣꯡꯕꯗꯗꯤ ꯀꯩꯅꯣ ꯇꯧꯋꯤꯗꯅ ꯀꯥꯡꯁꯣꯏ ꯊꯣꯡꯕꯗꯗꯤ ꯃꯣꯏ ꯃꯍꯤꯗꯤ ꯏꯁꯤꯡꯒꯨꯝꯅ ꯂꯩꯗꯅ
ꯑꯥ
ꯏꯁꯤꯡꯒꯨꯝꯅ ꯍꯥꯏꯕꯗꯤ ꯌꯥꯝ ꯀ꯭ꯂꯤꯌꯥꯔ ꯑꯣꯏꯌꯦꯕ ꯃꯣꯏꯗꯣ ꯀꯔꯤꯁꯨ ꯂꯩꯇꯦꯕ ꯇꯦꯁ ꯇꯦꯁ ꯈꯛꯇꯅꯦꯕ ꯑꯗꯣ ꯑꯩꯈꯣꯏꯒꯤꯗꯗꯤ ꯈꯔ ꯀꯔꯤ ꯍꯥꯏꯖꯤꯔꯥ ꯏꯁꯤꯡꯗꯣ ꯃꯍꯤ ꯇ꯭ꯔꯥꯟꯁꯄꯦꯔꯦꯟ ꯒꯨꯝꯕ ꯅꯠꯇꯦꯕ ꯏꯁꯤꯡ ꯒꯨꯝꯅ ꯎꯗꯦꯕ
ꯃꯔꯣꯛꯁꯨ ꯁꯥꯕ ꯁꯥ ꯃꯅꯝꯁꯨ ꯅꯝꯕ ꯁꯤꯟꯕꯒꯨꯝ ꯊꯨꯝꯕꯒꯨꯝ ꯈꯥꯕꯒꯨꯝ ꯇꯧꯔꯒ ꯆꯥꯕꯅꯦꯕ
ꯎꯝ
ꯍꯥꯎꯗꯤ ꯍꯥꯎꯕꯅꯦꯍꯦ
ꯈꯪꯗꯦ ꯍꯥꯎꯔꯝꯒꯅꯤ ꯊꯣꯡꯕꯤꯌꯣ ꯊꯣꯡꯕꯤꯌꯣ ꯑꯗꯣ ꯍꯪꯒꯥꯝꯗꯤ ꯀꯃꯥꯏꯅ ꯆꯥꯏ
ꯍꯪꯒꯥꯝꯗꯤ ꯗꯥꯜꯒꯖꯨ ꯆꯥꯌꯦ ꯑꯗꯨꯒ ꯑꯂꯨ ꯑꯂꯨꯒ ꯈꯥꯃꯦꯟ ꯍꯥꯞꯄꯒ ꯍꯧꯖꯤꯛ ꯀꯩꯅꯣꯃ ꯎꯝ ꯁꯥ ꯀꯪꯕ ꯍꯥꯞꯀꯦꯔ ꯉ ꯉꯥꯀꯪꯕ ꯍꯥꯞꯀꯦꯔ ꯑꯃ ꯍꯥꯞꯄꯂꯒ ꯂꯥꯁꯇ ꯂꯣꯏꯁꯤꯟꯕ ꯃꯇꯝꯗ ꯅꯝ ꯍꯥꯞꯄꯗꯣ
ꯎꯝ
ꯑꯗꯨꯁꯨ ꯇꯧꯋꯦ ꯑꯗꯨꯒ ꯁꯥꯗ ꯁꯥꯒꯤ ꯑꯣꯛꯁꯥꯒꯤ ꯃꯊꯛꯇꯒꯨꯝꯕ ꯍꯥꯞꯄꯗ ꯂꯥꯁꯇ ꯆꯝꯐꯨꯠ ꯀꯅ ꯑꯗꯨꯗꯤ ꯀꯨꯏꯅ ꯀꯨꯏꯅ ꯊꯣꯡꯗꯕꯅꯤꯅ ꯑꯗꯨꯝ ꯉꯥꯏꯍꯥꯛꯀꯤ ꯑꯗꯨꯃꯥꯏꯅ ꯇꯧꯔꯒ
ꯎꯝ ꯑꯗꯨꯃꯥꯏꯅ ꯇꯧꯔ ꯑꯗꯨꯃꯥꯏꯅꯁꯨ ꯆꯥꯏꯌꯦ ꯎꯛꯁꯥꯒ ꯍꯪꯒꯥꯝꯗꯤ ꯍꯥꯎ ꯑꯗꯨ ꯏꯪꯊꯝꯊꯥꯗꯅ ꯍꯦꯟꯅ ꯍꯥꯎꯋꯦꯀꯣ
ꯍꯣꯏ ꯍꯧꯖꯤꯛ ꯑꯩꯈꯣꯏ ꯁꯥꯕ ꯃꯇꯝꯗꯗꯤ ꯍꯪꯒꯥꯝꯁꯦ ꯈꯥꯏꯗꯅ
ꯎꯝ ꯍꯥꯎꯇꯦ
ꯑꯗꯨꯝ ꯍꯪꯒꯥꯝꯅꯤ ꯍꯥꯏꯕ ꯋꯥꯅꯤ ꯑꯗꯨ ꯏꯪꯊꯝꯊꯥꯗꯗꯤ ꯀꯔꯤꯕ ꯍꯧꯖꯤꯛ ꯍꯪꯒꯥꯝꯗꯨꯗꯤ ꯑꯈꯥꯕꯗ ꯂꯩꯇ꯭ꯔꯦꯕ ꯑꯗꯨꯝ
ꯑꯧ
ꯆꯥꯕ ꯍꯥꯎꯗꯕ ꯑꯗꯨ ꯈꯛꯇꯅꯦꯕ ꯑꯗꯨꯒ
ꯑꯗꯨꯒ ꯑꯣꯛꯁꯥꯒ ꯁꯣꯏꯕꯨꯝ ꯆꯥꯕ꯭ꯔꯣ
ꯆꯥꯏ ꯑꯦ ꯑꯣꯛꯁꯥꯒ ꯁꯣꯏꯕꯨꯝꯒ ꯑꯩꯈꯣꯏꯅ ꯆꯥꯗ꯭ꯔꯗꯤ ꯀꯅꯥꯅ ꯆꯥꯒꯦꯔꯣ ꯑꯣꯛꯁꯥꯁꯦ ꯁꯣꯏ ꯍꯣꯏ ꯄꯨꯔꯥ ꯗ꯭ꯔꯥꯏꯗ ꯑꯣꯏꯔꯗꯤ ꯁꯣꯏꯕꯨꯝ ꯍꯥꯞꯇ꯭ꯔꯁꯨ ꯌꯥꯏ ꯃꯔꯛ ꯇꯗꯤꯗ ꯑꯣꯏꯔꯁꯨ ꯌꯥꯝ ꯃꯍꯤ ꯈꯔ ꯍꯥꯞꯈꯤꯔꯁꯤ ꯑꯁꯣꯏꯕꯨꯝ ꯍꯥꯞ ꯇꯥꯕꯅꯦ
ꯍꯥꯎꯕꯅꯤꯅꯦ
ꯇꯝꯄꯥꯛ ꯇꯝꯄꯥꯛꯀꯤ ꯃꯤ ꯇꯝꯄꯥꯛꯀꯤ ꯃꯤꯗꯤ ꯁꯥ ꯊꯣꯡꯕꯗ ꯑꯂꯨ ꯌꯥꯝ ꯍꯥꯞꯄꯦꯗꯅ
ꯎꯝ ꯍꯥꯄꯦ
ꯑꯩꯈꯣꯏ ꯆꯤꯡꯒꯤ ꯃꯤꯗꯤ ꯑꯂꯨꯗꯤ ꯍꯥꯕꯗꯤ ꯏꯟꯁꯥꯡ ꯆꯥꯅꯤꯡꯗ꯭ꯔꯦ
ꯍꯍꯍ
ꯇꯧꯗ꯭ꯔꯣ ꯅꯣꯏ ꯅꯣꯏ ꯁꯨ ꯍꯥꯞꯄ꯭ꯔꯣ
ꯑꯁꯤꯗꯗꯤ ꯍꯥꯞꯄꯦ ꯑꯗꯣ ꯑꯁꯣꯝꯗ ꯊꯣꯡꯕꯗꯨꯁꯨ ꯑꯗꯨꯝ ꯍꯥꯞꯄꯦꯗ
ꯎꯝ ꯑꯩꯈꯣꯏꯗꯤ ꯁꯥ ꯊꯣꯡꯗ ꯑꯂꯨ ꯍꯥꯞꯄ ꯁꯥ ꯆꯥꯕ ꯃꯥꯟꯗ꯭ꯔꯦ ꯍꯥꯏꯔꯛꯀꯅꯤ
ꯑꯁ ꯄꯨꯔꯥ ꯕꯦꯔꯥꯅꯤꯍꯦ ꯅꯣꯏꯒꯤꯁꯤꯗꯤ
ꯈꯪꯗꯦ ꯃꯤ ꯈꯔꯅꯗꯤ ꯃꯤ ꯌꯥꯝꯕꯒꯤ ꯑꯂꯨꯗꯣ ꯍꯥꯞꯄꯒ ꯁꯥꯒꯤ ꯁꯥꯒꯤ ꯃꯍꯥꯎꯗꯣ ꯑꯂꯨꯗ ꯆꯪꯍꯜꯂꯒ
ꯑꯩꯈꯣꯏꯅ ꯑꯂꯨ ꯍꯥꯞꯄꯗꯨꯅꯅꯦ ꯈꯔ ꯅꯪꯅꯤꯉꯥꯏ ꯍꯥꯞꯄ ꯄꯗ ꯍꯤꯟꯖꯥꯡ ꯅꯪꯅꯤꯡꯉꯥꯢ
ꯑꯠꯁꯥ ꯑꯩꯗꯤ
ꯑꯩꯈꯣꯏ ꯆꯤꯡꯒꯤ ꯃꯤꯅ ꯌꯦꯟꯖꯥꯡꯗꯤ ꯁꯤꯝꯄꯜꯒꯤꯗ ꯍꯥꯎꯋꯦꯗ
ꯎꯝ ꯑꯗꯨꯁꯨ ꯍꯋꯦꯗ ꯏꯃꯥꯈꯣꯏꯁꯨ ꯑꯗꯨꯝ ꯁꯤꯝꯄꯜ ꯆꯥ ꯆꯝꯐꯨꯠ ꯌꯥꯝ ꯆꯥꯕꯅꯦ ꯏꯃꯥꯁꯨ ꯑꯩꯁꯨ ꯑꯗꯨꯝ ꯆꯝꯐꯨꯠ ꯄꯥꯝꯗꯤ ꯄꯥꯕꯀꯣ ꯑꯗꯨꯝ ꯃꯍꯤ ꯈꯛꯇ ꯆꯥꯕꯩꯅ ꯃꯅꯥ ꯆꯥꯕꯏꯇꯕ ꯃꯅꯥ ꯃꯅꯥ
ꯖꯥꯇꯤ ꯈꯔ ꯂꯩꯌꯦ ꯑꯣꯛꯁꯥ ꯊꯣꯡꯕꯗ ꯀꯔꯤ ꯁꯥꯞꯇꯕꯤ ꯊꯨꯝ ꯑꯃꯔꯣ ꯍꯥꯞꯄꯒ ꯊꯣꯡꯕ ꯍꯣꯏ
ꯆꯅꯤꯡꯗꯦ ꯗꯨꯗꯤ ꯅꯥ
ꯑꯣꯛ ꯁꯥ ꯊꯣꯡꯕ ꯀꯥꯟꯗꯗꯤ ꯀꯔꯤ ꯀꯔꯤ ꯍꯥꯞꯇ꯭ꯔꯁꯨ ꯇꯤꯜꯍꯧ ꯃꯥ ꯇꯤꯜꯍꯧꯋꯥꯏ ꯆꯅꯝꯒ ꯁꯤꯡꯗꯣ ꯈꯔ ꯌꯥꯝꯃꯒꯀꯣ ꯑꯗꯨꯒ ꯆꯤꯂꯤ ꯄꯥꯎꯗꯔꯗꯣ
ꯎꯝ
ꯑꯗ ꯑꯗꯨꯒ ꯍꯧꯖꯤꯛ ꯑ ꯃꯆꯨꯗꯣ
ꯎꯝ
ꯈꯔ ꯈꯛꯇ ꯍꯥꯞꯕꯁꯨ ꯌꯥꯏ ꯑꯗꯨꯗꯤ ꯑꯗꯣ ꯌꯥꯝ ꯍꯥꯕ꯭ꯔꯗꯤ ꯍꯥꯎꯇꯦ ꯑꯗꯨꯗꯤ ꯃꯆꯨꯗꯤ ꯃꯅꯝ ꯈꯔ ꯊꯣꯛꯔꯒ ꯈꯔ ꯑꯣꯟꯈ꯭ꯔꯗꯤ ꯌꯥꯔꯦ ꯃꯆꯨ
ꯎꯝ
ꯍꯗ ꯇꯧꯔꯗꯤ ꯌꯥꯔꯦ ꯑꯇꯣꯞꯄ ꯍꯥꯞꯇ꯭ꯔꯁꯨ ꯁꯣꯏꯕꯨꯝꯒ ꯍꯋꯥꯏꯖꯥꯔꯁꯨ ꯑꯃ ꯍꯥꯎꯋꯏꯗꯅ ꯄꯥꯛꯏꯗꯅ
ꯎꯝ ꯍꯥꯎ
ꯃꯤ ꯈꯔꯗꯤ ꯍꯋꯥꯏꯖꯥꯔꯒ ꯑꯣꯛꯁꯥꯁꯦ ꯄꯥꯛꯅꯗꯦ ꯍꯥꯏꯌꯦ ꯑꯗꯨꯕꯨ ꯑꯁ ꯍꯋꯥꯏꯗ ꯑꯗꯨ ꯃꯩꯗꯤ
ꯍꯥꯎ ꯑꯦꯗ ꯃꯣꯏ ꯆꯥꯕꯍꯤꯗꯕꯅꯤ
ꯎꯝ ꯍꯣꯏ ꯈꯨꯠ ꯈꯨꯠ ꯀꯨꯝꯕꯗꯤ ꯅꯝꯃꯦꯀꯣ ꯑꯣ ꯑꯅꯤꯃꯛ ꯆꯥꯕ ꯂꯣꯏꯈ꯭ꯔ ꯃꯇꯨꯡꯗꯗꯤ
ꯀꯩ ꯍꯥꯏꯕ꯭ꯔꯅꯪ ꯍꯧꯖꯤꯛ ꯀꯔꯤ ꯈꯨꯠ ꯅꯝꯃꯦ ꯍꯥꯏꯕ꯭ꯔꯥ ꯃꯅꯝ ꯅꯝꯊꯤ ꯍꯥꯏꯕ꯭ꯔꯥ ꯈꯨꯠꯇ
ꯍꯣꯏ ꯆꯥꯕ ꯂꯣꯏꯈ꯭ꯔꯕ ꯃꯇꯨꯡꯗ ꯈꯨꯠ ꯆꯥꯝꯊꯣꯛꯎꯔꯁꯨ ꯑꯗꯨꯝ ꯃꯅꯝ ꯑꯃꯗꯤ ꯑꯗꯨꯝ ꯂꯩ
ꯃꯅꯝꯗꯤ ꯂꯩꯌꯦ ꯎꯝ ꯁꯣꯏꯕꯨꯝꯁꯨ ꯂꯩꯕꯗꯨꯗꯤ
ꯑꯗꯨꯅꯦ ꯁꯣꯏꯕꯨꯝꯒ ꯍꯋꯥꯏꯖꯋꯥꯏꯅꯤꯃꯛ ꯂꯩ
ꯎꯝ ꯂꯩꯌꯦ ꯂꯩꯌꯦ ꯑꯗꯨꯅ ꯂꯩ ꯍꯥꯎꯕꯅꯤꯅꯦ ꯑꯩꯗꯣ
ꯑꯥ
ꯎꯝ ꯈꯨꯣꯊꯥ ꯃꯁꯨꯨ ꯃꯅꯝ ꯂꯩꯕꯗꯣ ꯑꯩꯈꯣꯏꯅ ꯀꯔꯤ ꯎꯄꯥꯏ ꯂꯩ ꯂꯣꯏꯁꯟ ꯇꯔꯁꯨ ꯅꯝꯕꯅꯦ
ꯎꯝ ꯅꯝꯕꯅꯦ ꯅꯝꯕꯅꯦ ꯀꯩꯅꯣ ꯍꯧꯖꯤꯛ ꯁꯟꯁꯥꯗꯤ ꯍꯧꯖꯤꯛ ꯀꯩꯅꯣꯈꯣꯏ ꯣꯏ ꯃꯣꯏ ꯃꯣꯏꯗꯤ ꯍꯦꯟꯅ ꯊꯣꯡꯕ ꯍꯥꯏꯕ ꯃꯤ ꯂꯩꯇꯦꯗ ꯍꯧꯖꯤꯛ ꯄꯥꯡꯒꯟꯈꯣꯏ
ꯄꯥꯡꯒꯟ ꯀꯩ ꯀꯩꯗꯧꯕ
ꯃꯣꯏꯅ ꯃꯣꯏꯅ ꯍꯦꯜꯂꯦꯕ ꯁꯟꯖꯥ ꯊꯣꯡꯕ ꯍꯥꯏꯕ
ꯎꯝ ꯃꯣꯏꯅꯕꯨꯗꯤ ꯍꯂꯦ ꯌꯥꯝ ꯍꯥꯎ ꯃꯣꯏꯗꯤ ꯄꯤꯁ ꯃꯆꯥ ꯃꯆꯥ ꯇꯧꯔꯒ ꯌꯥꯝ ꯐꯖꯅ ꯊꯣꯡꯉꯦ ꯑꯩꯅ ꯑꯗꯨꯝ ꯆ ꯐꯪꯉꯦꯕ ꯀꯣ ꯑꯩꯈꯣꯏꯅ ꯑꯁꯣꯝꯗ ꯂꯩꯕ ꯀꯥꯟꯗ ꯑꯩꯒꯤ ꯕꯕꯥ ꯑꯩꯈꯣꯏꯗ ꯂꯩꯕ ꯀꯥꯟꯗ ꯑꯩꯈꯣꯏ ꯃꯅꯥꯛꯇ ꯌꯨꯝꯕꯔꯥ ꯌꯥꯝ ꯂꯩꯌꯦꯕꯀꯣ ꯑꯗꯨ ꯃꯇꯝꯗꯣ ꯑꯗꯨꯗ ꯃꯨꯁꯂꯤꯝꯁꯨ ꯌꯥꯝ ꯂꯩꯌꯦꯕ ꯑꯩꯈꯣꯏꯒꯁꯨ ꯑꯗꯨꯝ ꯈꯪꯅꯕ ꯑꯗꯨꯗ ꯃꯣꯏ ꯑꯗꯨꯝ ꯊꯣꯡꯉꯀꯥꯟꯗ ꯄꯨꯊꯣꯔꯛ ꯑꯗꯨꯝ ꯄꯤꯕꯅꯦꯕꯀꯣ ꯏꯟꯖꯥꯡꯗꯣ ꯅꯛꯅ ꯂꯩꯕꯒꯤ ꯑꯗꯨ ꯑꯗꯨꯝ ꯆꯥꯕ ꯐꯪꯕꯅꯦ ꯎꯝ ꯅꯎ
ꯇꯣꯡꯗꯣ ꯃꯆꯥ ꯃꯆꯥ ꯀꯛꯦꯀꯣ
ꯃꯆꯥ ꯃꯆꯥ ꯀꯛꯑꯦ
ꯑꯃꯨꯔꯛꯇ ꯑꯗꯨꯝ ꯆꯥꯕ ꯌꯥꯅꯤꯉꯥꯏ
ꯍꯝꯝ
ꯑꯗꯨꯣ ꯑꯗꯨꯣꯁꯨ ꯑꯗꯨꯝ ꯅꯨꯡꯉꯥꯏꯇ꯭ꯔ ꯇꯣ ꯑꯣꯏꯔꯤꯖꯣ ꯑꯩꯈꯣꯏꯒꯤ ꯑꯩꯈꯣꯏ ꯑꯩꯈꯣꯏ ꯆꯤꯡꯒꯤꯗꯤ ꯁꯥ ꯃꯇꯣꯡ ꯆꯥꯎꯔꯒ ꯊꯣꯡꯕꯁꯨ ꯄꯦꯠꯄꯦꯅ ꯊꯣꯡꯉꯒ ꯑꯩꯈꯣꯏꯗꯤ ꯁꯥ ꯀꯟꯕ ꯃꯣꯏꯗꯤ ꯆꯥꯅꯤꯡꯉꯦꯅ ꯑꯁ ꯑꯩꯗꯤ ꯌꯥ ꯅꯥ ꯍꯥꯏꯗ
ꯑꯗꯨꯅꯦ ꯁꯟꯁꯥ ꯑꯩ ꯃꯅꯨꯡꯅꯨꯡꯁꯥ ꯑꯣꯏꯅ ꯆꯥꯅꯤꯡꯉꯤꯅꯦ ꯁꯟꯁꯥꯒꯤꯗꯤ
ꯁꯟꯁꯥ ꯅꯨꯡꯁꯥ ꯌꯥꯝ ꯍꯥꯎꯕꯅꯤꯗ ꯍꯣꯏ
ꯅ ꯃꯄꯥꯟ ꯁꯥꯗꯤ ꯑꯗꯨꯝ ꯍꯥꯎꯕꯗꯤ ꯍꯥꯎꯋꯦ ꯑꯗꯨ ꯌꯥꯝ ꯄꯥꯝꯕꯗꯤ ꯅꯠꯇꯦ
ꯏꯔꯣꯏ ꯏꯔꯣꯏ ꯏꯔꯣꯏꯁꯤꯒꯤ ꯁꯥ ꯆꯥꯗꯕ ꯀꯨꯏꯔꯅꯤ
ꯏꯔꯣꯏ ꯎꯝ ꯈ꯭ꯔꯤꯁꯃꯥꯁ ꯃꯇꯝꯗ ꯈ꯭ꯔꯤꯁꯃꯥꯁ ꯌꯧꯔꯗꯤ ꯐꯔꯅꯤꯗ ꯈ꯭ꯔꯤꯁꯃꯥꯁ ꯀꯤꯟꯖꯅ ꯍꯕꯅꯦ
ꯅꯣꯏ ꯏꯔꯣꯏ ꯐꯪꯕ꯭ꯔꯣ
ꯎꯝ ꯏꯔꯣ ꯏ ꯇꯧꯅꯤ ꯏꯂꯣ
ꯅꯣꯏ ꯏꯔꯣꯏꯒꯤ ꯁꯒꯨꯟꯗꯣ ꯌꯥꯝ ꯊꯥꯔꯒ ꯍꯥꯎꯕꯅꯤꯅꯦ